ꯇꯥꯕ꯭ꯔꯣ ꯇꯥꯕ꯭ꯔꯣ ꯀꯩꯗꯧꯔꯝꯃꯤꯅꯣ
ꯂꯕꯨꯛꯇ ꯐꯝꯃꯤ
ꯂꯕꯨꯛꯇ ꯐꯝꯃꯤ ꯍꯥꯏꯁꯤꯕꯨ ꯂꯧꯁꯤꯡꯒꯤ ꯃꯇꯝ ꯑꯣꯏꯕꯒꯤ ꯂꯧ ꯁꯨꯕ ꯀꯨꯝꯃꯤꯔꯣ ꯅꯠꯇ꯭ꯔꯒ ꯁꯨꯝ ꯐꯃꯃꯤꯔꯣ
ꯏꯁꯤꯡ ꯃꯥꯏꯁꯤꯡ ꯑꯥ ꯀꯩꯅꯣꯗꯩ ꯊꯥꯔꯑꯦꯌꯦ ꯌꯥꯏꯔꯤꯄꯣꯛꯇꯩ ꯃꯣꯏꯔꯥꯡꯄꯨꯔꯦꯟꯗꯒꯤ
ꯑꯣ
ꯑꯗꯨꯒꯤ ꯐꯥꯁꯟ ꯈꯣꯆꯟꯕ ꯇꯧꯔꯤ
ꯂꯧꯁꯤꯡꯁꯦ ꯍꯧꯖꯤꯛꯀꯥꯟꯖꯦ ꯅꯣꯏꯔꯣꯝꯗꯣ ꯂꯧꯁꯤꯡ ꯀꯟꯅꯔꯕ꯭ꯔꯣ ꯅꯠ ꯇ꯭ꯔꯒ ꯀꯃꯥꯏ-ꯀꯃꯥꯏ ꯇꯧꯅꯔꯤꯒꯦ ꯍꯧꯖꯤꯛꯀꯥꯟꯖꯤꯕꯨ ꯏꯁꯤꯡ ꯂꯥꯛꯄ ꯉꯥꯏꯔꯤꯕ꯭ꯔꯥ
ꯏꯁꯤꯡ ꯅꯣꯡ ꯆꯨꯗꯗꯅ ꯅꯣꯡꯁꯤꯡ ꯐꯤꯕꯝ ꯐꯤꯕꯝ ꯐꯠꯇꯗꯅ ꯉꯁꯥꯏ ꯃꯣꯏꯔꯥꯡꯄꯨꯔꯦꯟ ꯑꯁꯣꯟ ꯀꯩꯅꯣꯔꯣꯝꯗꯒꯤ ꯀꯦꯅꯦꯟ ꯂꯝꯕꯤ ꯏꯁꯤꯡ ꯐꯥꯠꯂꯨꯝꯅꯦ ꯑꯗꯨꯒ ꯇꯦꯛꯆꯝꯂꯣꯝꯗ ꯍꯥꯟ ꯊꯥꯕ ꯇꯦꯛꯁꯝꯂꯣꯝꯒꯤꯗꯣ ꯅꯣꯡ ꯅꯤꯅꯤꯇ ꯊꯥꯕꯤꯔꯛꯈꯣꯌꯦ
ꯀꯅꯥ ꯀꯅꯥ ꯆꯠꯂ ꯐꯥꯠꯂꯨꯏꯅꯣ ꯍꯥꯏꯖꯦ ꯗꯥꯝꯗꯣ
ꯑꯈꯣꯏꯗꯤ ꯆꯠꯇ꯭ꯔꯦꯗꯥ ꯃꯣꯏ ꯇꯦꯛꯆꯝ ꯃꯆꯥ ꯀꯥꯡꯒꯨꯒꯩ ꯆꯠꯄ ꯆꯠꯄ ꯑꯣꯏꯃꯅꯦ ꯉꯁꯥꯏ ꯃꯌꯦꯞ ꯄꯥꯏꯔꯒ ꯂꯥꯎ ꯂꯥꯛꯑꯝ
ꯑꯣ
ꯁꯥꯏꯗ ꯎ ꯎꯆꯨꯛ ꯌꯨꯡꯕꯒ ꯂꯣꯏ ꯐꯨꯛꯇꯣꯛꯑꯝꯃꯦ ꯃꯣꯏꯒꯤ ꯍꯥꯟꯅ ꯅꯨꯃꯤꯠ ꯅꯤꯅꯤ ꯍꯨꯝꯅꯤꯇ ꯊꯥꯕꯤꯔꯛꯈꯣꯅ ꯊꯕꯤꯔꯛ ꯑꯣ ꯑꯗꯩ ꯄꯟ ꯊꯤꯡꯖꯟ ꯈꯣꯠꯆꯟꯕ ꯇꯧꯕꯤꯒꯅꯣꯅ ꯑꯗꯨꯒꯤ ꯉꯥ ꯂꯛꯇꯅ ꯏꯟꯖꯤꯅ ꯁꯣꯟꯅꯔꯤ
ꯉꯥꯂꯑꯦ
ꯎꯝ
ꯉꯁꯥꯏ ꯅꯣꯡ ꯅꯣꯡ ꯅꯣꯡꯒꯥꯇꯤ ꯇꯥꯗ꯭ꯔꯣ ꯅꯣꯏꯔꯣꯝꯗꯨꯕꯣ
ꯇꯥꯏꯌꯦ ꯍꯩꯗꯩ ꯉꯁꯥꯏ ꯊ ꯊꯝ
ꯑꯣ ꯉꯥ ꯐꯥꯕꯗꯤ ꯀꯩꯀꯩ ꯉꯥꯅꯣ ꯐꯥꯅꯔꯤꯗꯤ ꯅꯣꯏ ꯅꯣꯏꯗꯤ ꯐꯥꯗꯕ꯭ꯔꯣ
ꯑꯩꯈꯣꯏ ꯃꯥ ꯍꯣꯏ ꯐꯥꯔꯤ ꯃꯨꯀꯥꯉꯥ ꯉꯥꯈꯥ ꯀꯩ ꯀꯩꯀꯩ ꯉꯥꯅꯣ ꯈꯔ ꯉꯥꯅꯝ ꯆꯥꯅꯕ
ꯉꯥꯗꯤ ꯑꯗꯨꯝ ꯀꯌꯥꯝ ꯀꯌꯥꯝꯗꯤ ꯐꯥꯅꯒꯦ
ꯑꯩꯈꯣꯏ ꯃꯥꯏꯗꯣ ꯈꯪꯗꯦꯗ ꯀꯦꯖꯤ ꯃꯈꯥꯏꯃꯨꯛ ꯆꯥꯡ ꯑꯣꯏꯒꯗ꯭ꯔꯥ
ꯑꯣ ꯉꯥ ꯍꯥꯏꯖꯤꯇꯕꯨ ꯉꯥꯁꯦ ꯐꯖꯅ ꯐꯥꯅꯔꯦꯅꯦ ꯍꯟꯗꯛꯇꯤ
ꯑꯥ
ꯃꯤꯒꯩꯁꯦ ꯉꯥꯁꯦ ꯐꯥꯗꯕ ꯌꯥꯗ꯭ꯔꯦ ꯍꯥꯏꯕ ꯑꯗꯨꯗꯤ ꯃꯥꯏ ꯃꯥꯏ ꯃꯇꯝꯅꯅꯤꯗ ꯅꯣꯡ ꯁꯤꯡ ꯆꯨꯔꯛꯄ ꯃꯇꯝ ꯍꯧꯖꯤꯛꯇꯕꯨ ꯉꯥ ꯐꯥꯅꯩꯗꯣ
ꯑꯥ ꯑꯆꯧꯕꯗꯤ ꯐꯥꯗꯦꯗ ꯊꯔꯣꯏꯗꯤ ꯌꯥꯝ ꯈꯨꯟꯅꯩ
ꯑꯦ ꯊꯔꯣꯏꯗꯣ ꯊꯔꯣꯏ ꯑꯦ ꯍꯧꯖꯤꯛꯁꯦ ꯊꯔꯣꯏ ꯀꯟꯅ ꯈꯨꯟꯅꯔꯤꯔꯕ
ꯈꯨꯜꯂꯤ
ꯑ ꯑꯩꯁꯨ ꯑꯃꯇ ꯂꯥꯛꯑꯒ ꯈꯨꯟꯁꯤꯔ ꯈꯪꯗꯦꯅꯦ
ꯂꯥꯛꯑꯣ ꯂꯥꯛꯑꯣ ꯈꯨꯟꯖꯦ
ꯊꯔꯣꯏꯁꯦ ꯀꯧꯇꯥꯗ ꯂꯨꯄꯥ ꯀꯌꯥꯃꯨꯛꯀ ꯄꯤꯔꯤꯒꯦ
ꯌꯥꯡꯈꯩ
ꯀꯧꯇꯥꯗ ꯌꯥꯡꯈꯩ ꯀꯧꯇꯥ ꯌꯥꯡꯈꯩ ꯀꯧꯇꯥꯗ ꯃꯆꯥ ꯑꯣꯏꯕ꯭ꯔ ꯑꯆꯧꯕ ꯑꯣꯏꯕ꯭ꯔꯣ
ꯀꯦꯖꯤ ꯆꯟꯕ ꯀꯧꯇꯥꯗꯣ
ꯑꯣ ꯑꯃ ꯑꯁꯤꯒꯤ ꯊꯔꯣꯏ ꯍꯥꯏꯔꯒ ꯅꯣꯏꯒꯤ ꯂꯧꯕꯨꯛꯇ ꯇꯥꯕ ꯊꯔꯣꯏꯗꯤ ꯂꯥꯏ ꯊꯔꯣꯏ ꯇꯥꯕ꯭ꯔꯣ ꯅꯠꯇ꯭ꯔꯒ ꯈꯔ ꯅꯤꯡꯒꯥꯥꯕꯤ ꯒꯥꯢꯅ ꯅꯨꯡ ꯊꯔꯣꯏꯒꯥꯏꯅ ꯃꯌꯥꯝ ꯂꯩ ꯀꯔꯝꯕ ꯊꯧꯔꯤꯅꯣ ꯇꯥꯔꯤꯁꯤꯅ ꯅꯣꯏ ꯇꯨꯔꯦꯜ ꯅꯣꯏꯒꯤ ꯂꯕꯨꯛꯇꯨꯗꯨꯗ
ꯊꯔꯣꯏ ꯍꯥꯏꯗꯣꯏꯔ ꯀꯩꯅꯣ ꯑꯃꯨꯕ ꯑꯃ ꯂꯩꯕꯗꯣ ꯅꯤꯡꯒꯥ ꯅꯤꯡꯒꯥ ꯕꯤꯗꯤ ꯇꯥꯗꯦ ꯂꯧꯕꯨꯛ ꯊꯔꯣꯏꯅ ꯇꯦꯟꯅꯥꯔꯣꯝꯗꯒꯤ ꯄꯨꯈꯠꯂꯛꯄꯗꯣ ꯑꯗꯨꯝꯕꯗꯣ
ꯑꯣ
ꯐ
ꯂꯧꯗꯤ ꯀꯌꯥꯝ ꯑꯣ
ꯅꯣꯏꯒꯤꯗꯤ ꯂꯧꯗꯤ ꯀꯌꯥꯝ ꯎꯗꯣꯔꯤ ꯁꯪꯒꯝ ꯑꯃ ꯎꯗꯣꯏꯔ ꯁꯪꯒꯝ ꯑꯅꯤ ꯎꯗꯣꯏꯔ ꯀꯃꯥꯏꯅ ꯇꯧꯏ
ꯂꯧꯁꯦ ꯃꯔꯥꯛ ꯑꯃ ꯎꯒꯦ ꯇꯧꯕꯅꯦ
ꯑꯣ ꯃꯔꯥꯛ ꯑꯃ ꯍꯥꯏꯁꯦ ꯁꯪꯒꯝ ꯑꯅꯤ ꯅꯠꯇ꯭ꯔꯣ
ꯃꯥꯅꯦ ꯁꯡꯒꯝ ꯑꯅꯤ
ꯑꯣ
ꯂꯧꯁꯦ ꯀꯔꯤ ꯆꯦꯡ ꯊꯥꯒꯦ ꯀꯔꯤ ꯐꯧ ꯊꯥꯒꯦꯗꯤ ꯈꯜꯂꯤ
ꯐꯧꯁꯦ ꯎꯝ ꯁꯦꯕꯥ ꯇꯧꯒꯦ ꯇꯧꯕꯅꯦ ꯑꯗꯨ ꯁꯦꯕꯥꯗꯣ ꯃꯃꯟ ꯌꯥꯝ ꯍꯥꯏꯒꯠꯈ꯭ꯔꯦꯅꯦ
ꯁꯕꯥꯗꯣ
ꯆꯃꯤ ꯌꯥꯡꯈꯩꯒ ꯄꯤꯈ꯭ꯔꯦ
ꯑꯣ ꯍꯥꯟꯅ ꯀꯌꯥ ꯄꯤꯔꯝꯝꯕ ꯆꯅꯤꯌꯥꯡꯈꯩꯔꯥ ꯆꯍꯨꯝ ꯌꯥꯡꯈꯩꯔꯥ
ꯆꯣꯨꯝ ꯌꯥꯡꯈꯩꯔ ꯀꯩꯅꯣꯝ ꯄꯤꯔꯝꯃꯅꯤ ꯍꯧꯖꯤꯛ ꯆꯥꯝꯃ ꯌꯥꯡꯈꯩ ꯌꯧꯈ꯭ꯔꯦ ꯁꯪꯒꯝ ꯑꯅꯤ ꯑꯣꯏꯔꯗꯤ ꯀꯩꯅꯣꯝ ꯆꯪꯗꯦꯕ ꯄꯤꯛꯀꯦꯠ ꯇꯔꯥꯅꯤꯊꯣꯏ ꯇꯔꯣꯍꯝꯗꯣꯏꯃꯨꯛ ꯑꯗꯨꯏ ꯄꯩꯁꯥ ꯌꯧꯈ꯭ꯔꯦꯅ
ꯁꯦꯕꯥ ꯊꯥꯕꯁꯤꯕꯨ ꯀꯥꯟꯅꯕ꯭ꯔꯣ ꯅꯠꯇ꯭ꯔꯒ ꯀꯃꯥꯏꯅ ꯇꯧꯒꯦ
ꯐꯧ ꯌꯥꯝ ꯊꯣꯛꯑꯦ ꯀꯥꯟꯅꯩ ꯑꯗꯨꯝ
ꯑꯣ
ꯂꯥꯛ ꯃꯤ
ꯇꯦꯟ ꯇꯦꯟ ꯇꯥꯕꯒꯤ ꯆꯥꯡ ꯀꯩꯀꯥꯗꯤ ꯋꯥꯠꯄ꯭ꯔꯥ ꯀꯃꯥꯏꯅ ꯇꯧꯋ ꯈꯣꯠꯂꯦ
ꯎꯝ ꯑꯗꯨꯝ ꯋꯥꯠꯂꯤ ꯐꯧꯁꯨ ꯌꯥꯝ ꯐꯖꯩ ꯁ꯭ꯋꯥꯏꯒꯤ ꯐꯧꯁꯤꯒ ꯌꯥꯝ ꯃꯥꯟꯅꯗꯦ ꯑꯣ ꯈꯔꯄꯖ ꯁꯦꯕꯥꯅ ꯌꯥꯝꯅ ꯍꯦꯜꯂꯦ ꯊꯣꯛꯄꯁꯦ
ꯑꯣ ꯑꯁ ꯑꯗꯨꯅꯤꯅꯦ ꯀꯃꯥꯏꯅ ꯐꯧꯁꯦ ꯁꯦꯕꯥꯁꯦ ꯃꯤ ꯂꯣꯏ ꯄꯥꯝꯅꯩꯅꯦ ꯍꯧꯖꯤꯛꯀꯥꯟꯗꯤ
ꯄꯥꯝꯅꯩ ꯇꯥꯡꯕꯗꯨ ꯀꯩ ꯋꯥꯅꯤ
ꯇꯥꯡꯕꯗꯤ ꯀꯥ ꯍꯦꯟꯅ ꯇꯥꯡꯕꯗꯤ ꯑꯣꯏꯔꯝꯃꯣꯏꯗ ꯑ
ꯍꯥꯟꯅ ꯍꯥꯟꯅ ꯄꯤꯛꯏ ꯃꯃꯜꯗꯨꯗꯒꯤ ꯌꯥꯝ ꯍꯥꯏꯒꯠꯈ꯭ꯔꯦꯅ ꯈꯪꯗꯦ ꯑꯩꯈꯣꯏꯁꯨ ꯍꯟꯗꯛ ꯑꯗꯨ ꯊꯥꯁꯤꯒ ꯈꯟꯕꯅꯦ ꯑꯗꯣ ꯑꯩꯈꯣꯏ ꯃꯥꯅ ꯑꯇꯣꯞꯄ ꯑꯣꯏꯅ ꯊꯥꯑꯁꯦꯅ
ꯑꯣ ꯀꯔꯤ
ꯇ ꯃꯅ ꯀꯔꯤ ꯊꯥꯖꯔꯣ
ꯑꯟꯗꯦꯛ ꯆꯆꯥꯕꯤ ꯇꯧꯕꯅꯦ ꯅꯦꯛ ꯆꯆꯥꯕꯤ ꯂꯣꯛꯈ꯭ꯔꯦ ꯀꯨꯏꯗ꯭ꯔꯤ ꯂꯣꯛꯄ ꯅꯨꯃꯤꯠ ꯇꯔꯥꯅꯤꯃꯨꯛ ꯁꯨꯗ꯭ꯔꯦꯁ
ꯎ
ꯈꯪꯗꯦ ꯀꯔꯤ ꯐꯥꯎꯅꯣ ꯑꯍꯟꯈꯩꯅ ꯀꯅꯥꯅꯣꯝꯗꯤ ꯂꯧꯅꯤꯅ ꯍꯥꯏꯕꯅꯤ ꯐꯧ ꯌꯥꯝ ꯊꯣꯛꯑꯦꯅ ꯑꯗꯨ ꯑꯗ ꯌꯥꯅꯦ ꯍꯥꯏ
ꯑꯣ ꯍꯧꯎꯁꯦ ꯑꯩꯈꯣꯏꯅ ꯁꯨꯝ ꯊꯥꯅꯔꯤꯕ ꯊꯥꯏꯅꯒꯤ ꯊꯣꯏꯕꯤ ꯐꯧ ꯗꯔꯝ ꯐꯧꯀ ꯂꯩꯕꯗꯤ ꯀꯩꯁꯨ ꯑ ꯊꯥꯅꯗ꯭ꯔꯕ꯭ꯔꯥ ꯀꯃꯥꯏꯅ ꯁꯤꯁꯦ ꯆꯥꯡ ꯋꯥꯠꯂꯕ꯭ꯔꯥ ꯀꯃꯥꯏꯅ ꯇꯧꯏꯤ
ꯆꯥꯡ ꯋꯥꯠꯂꯦ ꯇꯤꯟ ꯇꯥꯕꯒꯤ ꯆꯥꯡꯗꯤ ꯃꯣꯏꯗ ꯌꯥꯝ ꯍꯦꯟꯕ ꯍꯥꯏꯗꯤ ꯆꯥꯛꯇꯣ ꯑꯍꯥꯎꯕ ꯑꯣꯏ ꯀꯩꯅꯣ ꯂꯝꯕꯤ ꯐꯥꯎꯗꯤ ꯆꯥꯛ ꯌꯥꯝ ꯍꯥꯎ ꯂꯤꯡꯒꯥꯁꯦꯥꯛ ꯍꯥꯎꯗꯤ ꯇꯤꯟꯅ ꯌꯥꯝꯅ ꯄꯥꯝꯕ ꯍꯗ ꯆꯥꯅꯤꯗ
ꯑꯣ ꯇꯤꯟꯅ ꯇꯤꯟꯅ ꯌꯥꯝ ꯄꯥꯝꯃꯦꯕ
ꯎꯝ ꯋꯥꯍꯛꯅ ꯀꯩꯅ ꯌꯥꯝ ꯄꯥꯉ ꯍꯤꯗꯥꯛ ꯀꯥꯞꯊꯣꯛꯄꯁꯨ ꯉꯥꯛꯊꯣꯛꯄ ꯉꯝꯗꯕ ꯑꯗꯨꯅ ꯀꯥ ꯍꯟꯅ ꯊꯥꯅꯗ꯭ꯔꯕ
ꯑꯣ ꯍꯁꯦ ꯁꯦꯕꯥꯅ ꯁꯦꯕꯥꯅ ꯑꯌꯥꯝꯕ ꯂꯣꯏꯅ ꯊꯥꯅꯩꯅꯦ
ꯊꯅ
ꯁꯦꯕꯥꯗꯤ ꯂꯧꯍꯣꯟ ꯍꯨꯜꯂꯒ ꯂꯤꯡꯗꯣꯏꯅꯤ
ꯇꯁꯤ ꯋꯥꯖ ꯂꯧꯕꯅ ꯍꯣꯜꯒꯜ ꯑꯣ ꯑꯣ ꯄꯥꯃꯦꯟ ꯇꯧꯕ ꯌꯥꯗꯦꯕ ꯁꯦꯕꯥꯁꯦ ꯀꯩ ꯍꯥꯏꯖ
ꯈꯪꯗꯦ ꯃꯣꯏꯒꯤ ꯃꯍꯥꯛ ꯃꯁꯆꯥ ꯀꯣꯛꯊꯣꯛꯍꯜꯂꯒ ꯑꯗꯨꯒ ꯂꯤꯡꯗꯧꯕ ꯄꯃꯤꯗꯤ ꯎꯟꯅ
ꯀꯔꯝ ꯀꯔꯝꯕ ꯐꯧꯗꯅ ꯊꯣꯏꯕꯤ ꯐꯧ ꯀꯩꯀꯥꯁꯤꯗꯤ ꯄꯥꯝꯃꯦꯟ ꯇꯧ ꯌꯥꯕ꯭ꯔꯥ ꯅꯠꯇ꯭ꯔꯒ ꯀꯃꯥꯏꯅ ꯇꯧ ꯌꯥꯏ
ꯌꯥꯏ ꯃꯣꯏꯗꯤ ꯑꯗꯨꯝ ꯄꯥꯃꯦꯟ ꯇꯧꯕ ꯈꯣꯠꯄ ꯌꯥꯏ
ꯑ
ꯈꯪꯗꯦ ꯅꯣꯡꯒ ꯇꯥꯗꯕꯒ
ꯑꯗꯨꯅꯦ ꯍꯧꯖꯤꯛꯀꯥꯟꯁꯦ ꯅꯣꯡ ꯆꯁꯤꯡꯁꯤꯁꯨ ꯅꯣꯡꯖꯨ ꯅꯨꯡꯁꯥꯁꯤꯁꯨ ꯃꯇꯝꯁꯦ ꯑꯝꯇ ꯗ꯭ꯔꯦ ꯍꯥꯏꯗꯤ ꯂꯧꯔꯣꯛ ꯃꯇꯝꯁꯤꯗꯅ ꯂꯧꯁꯤꯡ ꯇꯧꯒꯗꯕ ꯃꯇꯝꯁꯤꯗꯅ ꯅꯣꯡ ꯊꯥꯗ꯭ꯔꯦ ꯑꯗꯒꯤ ꯇꯥꯔꯨꯗꯕ ꯃꯇꯝꯗꯅ ꯌꯥꯝ ꯇꯥꯁꯤꯜꯂꯛꯄꯁꯤꯗ ꯅꯣꯏꯒꯤ ꯑꯅꯤꯔꯛ ꯊꯣꯛꯄꯤ ꯇꯧꯕ ꯌꯥꯎꯅꯕ꯭ꯔꯣ ꯅꯣꯏ ꯑꯗꯨꯗꯤ
ꯌꯥꯎꯋꯦ ꯌꯥꯎꯋꯦ ꯑꯩꯈꯣꯏꯁꯨ ꯇꯧꯋꯦ
ꯐꯥꯎꯗꯤ ꯀꯃꯥꯏ ꯀꯃꯥꯏꯅ ꯑꯅꯤꯔꯣ ꯊꯣꯛꯄꯤ ꯇꯧꯕꯁꯦ ꯏꯀꯥꯟ ꯀꯥꯟꯅꯕ꯭ꯔꯣ ꯅꯠꯇ꯭ꯔꯒ ꯀꯥꯟꯅꯗꯕ꯭ꯔꯣ
ꯑꯗꯨꯝ ꯊꯥꯔꯅꯤꯅ ꯃꯍꯩꯗꯤ ꯆꯥꯔꯦ
ꯑꯣ ꯍꯣꯏꯣꯏꯄ ꯍꯣꯠꯅꯔꯗꯤ ꯑꯗꯨꯝ ꯈꯔꯗꯤ ꯑꯗꯨꯝ ꯂꯣꯛ ꯇꯥꯕꯅꯤꯅꯦ
ꯃꯤ ꯈꯔ ꯈꯔ ꯑꯣꯏꯔꯣꯏꯅ ꯍꯥꯏꯅꯤ
ꯑꯦ ꯑꯣꯏꯅꯤꯗ ꯀꯩꯗꯧꯕꯒꯤ ꯑꯣꯏꯗ ꯌꯥꯕꯄꯣꯟꯗꯦ ꯑꯗꯨ ꯋꯥꯅ ꯍꯣꯠꯅꯔꯤꯕ
ꯂꯣꯛꯂꯛꯑꯀꯥꯟꯗꯗꯤ ꯍꯥꯏꯈꯤꯗ꯭ꯔꯦ
ꯑꯦ ꯀꯜꯂꯛꯇꯅ ꯇꯧꯔꯤ ꯌꯒꯅꯤꯗ ꯍꯥꯏꯗꯤ ꯍꯧꯖꯤꯛ ꯃꯇꯝꯁꯤ ꯃꯤꯅ ꯑꯐꯕ ꯑꯃ ꯇꯧꯔꯛꯄꯁꯤꯗꯕꯨ
ꯎꯝ ꯈꯗꯛꯅꯤ
ꯂꯧꯁꯤꯡꯁꯦ ꯅꯣꯏꯔꯣꯝꯗꯗꯤ ꯂꯧꯁꯦ ꯁꯪꯒꯝ ꯍꯥꯏꯗꯤ ꯑꯩꯈꯣꯏ ꯂꯩꯀꯥꯏ ꯃꯤ ꯈꯨꯗꯤꯡꯃꯛꯁꯦ ꯂꯧ ꯂꯣꯏ ꯎꯕ꯭ꯔꯥ ꯅꯠꯇ꯭ꯔꯒ
ꯎꯗꯕ꯭ꯔꯥ ꯀꯃꯥꯏꯅ ꯇꯧꯏꯦ
ꯂꯩꯀꯥꯏꯁꯦ ꯂꯣꯏ ꯂꯧ ꯎꯅꯩ ꯃꯁꯥ ꯃꯁꯥ ꯂꯧ ꯂꯣꯏ ꯂꯩꯅꯩ
ꯑꯣ ꯑꯗꯨꯗꯤ ꯎꯝ ꯆꯍꯤ ꯑꯃ ꯆꯥꯕ ꯈꯣꯠꯄꯒꯩꯗꯤ ꯀꯣꯟꯅꯄꯣꯠꯅꯦꯕ
ꯀꯣꯟꯅꯩ ꯀꯣꯟꯅꯩ ꯆꯍꯤ ꯑꯃ ꯆꯥꯕꯩꯗꯤ
ꯎꯝ
ꯀꯪ ꯊꯗ ꯇ ꯍꯧ
ꯍꯧꯖꯤꯛꯀꯥꯟꯁꯤꯕꯨ ꯀꯩꯀꯩ ꯇꯧꯔꯒ ꯂꯩꯔꯤꯒꯦ
ꯂꯧ ꯈꯔ ꯌꯥꯟ ꯊꯕꯛ ꯈꯔ ꯆꯠ
ꯑꯣ
ꯑꯩꯈꯣꯏ ꯁꯣꯝꯗꯗꯤ ꯂꯧꯎ ꯁꯤꯡꯎꯁꯤꯅ ꯍꯦꯟꯅ ꯇꯧꯅꯩꯌꯦ
ꯑꯥ
ꯑꯗꯨꯒꯤꯅꯦ ꯊꯕꯛ ꯏꯟꯈꯥꯡꯁꯦ ꯍꯧꯖꯤꯛꯀꯥꯟꯁꯦ ꯁꯨꯐꯝ ꯃꯤꯗꯩ ꯂꯩꯇ꯭ꯔꯦ
ꯊꯕꯛ ꯏꯟꯁꯥꯡꯁꯦ ꯆꯥꯎꯈꯠꯂꯛꯄꯒꯤ ꯍꯥꯏꯒꯗ꯭ꯔꯥ ꯀꯩ ꯍꯥꯏꯒꯅꯣꯅꯤ ꯃꯦꯆꯤꯟ ꯑꯃꯐꯛ ꯂꯣꯏꯁꯤꯟ ꯕꯁꯤꯅ ꯃꯤꯉꯩꯁꯦ
ꯎꯝ ꯃꯥ ꯂꯧꯈꯥꯎꯕ ꯅꯤꯁ ꯁꯤꯟꯅ ꯁꯤꯜꯂꯦ ꯌꯩꯕꯒ ꯈꯥꯎꯕꯒꯁꯨ ꯇꯧꯁꯤꯜꯂꯑꯦ ꯍꯟꯊꯕ
ꯍꯝ
ꯑꯗꯨꯅ ꯑ ꯑꯗꯨꯃꯥꯏꯅ ꯇꯧꯔ ꯃꯤꯅ ꯁꯤꯃꯤꯁꯤꯡꯁꯦ ꯁꯨꯐꯝꯝ ꯂꯩꯁꯤꯜꯂꯛꯇ꯭ꯔꯦꯕ
ꯃꯥꯅꯦ ꯃꯥꯅꯦ ꯃꯥꯅꯦ ꯇꯧꯕꯁꯤꯅ ꯁꯨꯃꯤꯁꯤꯡꯁꯦ ꯑꯋꯥꯕ ꯑꯣꯏꯔꯦꯕ
ꯎꯝ ꯁꯨꯔꯒ ꯆꯥꯔꯤꯕ ꯀꯌꯥ ꯃꯔꯣ ꯑꯃꯁꯝꯨ ꯌꯥꯎꯔꯤꯅꯦ
ꯎ
ꯎ
ꯑꯗꯨꯅꯦ ꯍꯧꯖꯤꯛ ꯃꯇꯝꯁꯤꯗꯤ ꯏꯍꯩ ꯑꯃ ꯀꯔꯤ ꯑꯃ ꯍꯩꯍꯧꯗꯗꯤ ꯌꯥꯝ ꯃꯊꯛ ꯌꯥꯝ ꯁꯥꯒꯗꯅꯤ ꯍꯧꯖꯤꯛꯀꯥꯟꯒꯤꯗꯤ
ꯎꯝ ꯃꯝ ꯃꯝꯒ ꯑꯣꯟꯕ ꯑꯗꯨ
ꯃꯥꯅꯤ ꯃꯥꯅꯤ ꯃꯇꯝ ꯃꯇꯝꯒꯤ ꯑꯑꯣꯟꯕ ꯃꯇꯝ ꯃꯇꯝꯒꯤ ꯑꯗꯨꯝ ꯆꯠꯅꯕꯤꯁꯦ ꯑꯗꯨꯝ ꯌꯥꯎ ꯇꯥꯕꯅꯦ ꯑꯩꯈꯣꯏꯗꯤ
ꯌꯥꯎ ꯇꯅꯤ
ꯑꯣ ꯇꯧꯔꯣ ꯅꯪꯗꯤ ꯂꯩꯖꯔꯣ ꯑꯩꯁꯨ ꯊꯝꯃꯒꯦ ꯑꯩ ꯊꯕꯛꯀꯤ ꯉꯥꯡꯁꯤꯇ ꯇꯧꯔꯨꯈꯤꯦ
ꯍꯣꯏ ꯍꯣꯏ ꯍꯣꯏ